ꯑ ꯑꯩ ꯑꯣ ꯇꯥꯔꯦ ꯇꯥꯔꯦ ꯑꯗꯨꯅꯦ ꯋꯥꯔꯤ ꯅꯨꯡꯉꯥꯏꯔꯤꯉꯩꯗ ꯄꯠ ꯇꯠꯂꯃꯤꯅꯦ
ꯍꯦꯟꯅ ꯅꯨꯡꯉꯥꯏꯕ ꯑꯃ ꯆꯪꯉꯤ ꯕ꯭ꯔꯣ ꯑꯗꯨꯗꯤ ꯃꯣꯏ ꯋꯥꯔꯤꯁꯦ ꯈꯇꯥꯪ ꯃꯇꯝ ꯁꯥꯡꯅ ꯐꯥꯒꯦꯗꯤ
ꯉꯁꯥꯏꯒꯤ ꯐꯤꯜꯝꯗꯨ ꯉꯁꯥꯏꯒꯤ ꯀꯔꯤ ꯀꯩ ꯌꯧꯈꯔꯦ ꯀꯩꯅꯣ ꯌꯧꯈ꯭ꯔꯕ ꯏꯁꯀ꯭ꯔꯤꯞ ꯍꯥꯏꯕꯒꯤ ꯃꯇꯥꯡꯗ ꯍꯣꯏ ꯑꯦꯛꯇꯔꯗꯨꯅ ꯑꯦꯛꯇ꯭ꯔꯦꯁꯇꯨꯅ ꯏꯁꯀ꯭ꯔꯤꯞꯇꯨ ꯄꯥꯔꯥꯒ ꯑꯦ ꯁꯤ ꯄꯣꯠꯁꯤꯗꯤ ꯑꯩ ꯇꯧꯅꯤꯡꯗꯦ ꯈꯣꯠꯅꯤꯡꯗꯦ ꯃꯁꯥꯒꯤ ꯗꯤꯁꯤꯖꯟ ꯂꯦꯞꯄ ꯌꯥꯕꯗꯣ ꯍꯧꯖꯤꯛꯇꯤ ꯐꯤꯂꯝ ꯀꯨꯝꯒꯦ ꯈꯣꯠꯀꯦ ꯀꯦꯃꯦꯔꯥꯗ ꯇꯥꯍꯧꯔꯒꯦ ꯀꯦꯂꯤ ꯑ ꯀꯩꯅꯣꯁꯤꯗ ꯍꯣꯏ ꯑꯩ ꯐꯥꯎꯍꯧꯔꯒꯦ ꯄꯣꯄꯨꯂꯔꯤꯇꯤ ꯍꯥꯏꯇꯔꯦ ꯐꯦꯝ ꯇꯥꯟꯕꯅ ꯀꯣꯡꯒꯥꯏ ꯑꯝ ꯊꯣꯂꯛꯑꯕꯅꯤꯅꯀꯣ ꯉꯁꯥꯏꯒꯤ ꯑꯩꯅ ꯀꯩꯅꯣꯝ ꯗ꯭ꯔꯣꯅꯁꯨ ꯑꯣꯏꯔꯣ ꯑꯩꯅꯁꯨ ꯑꯣꯏꯔꯣ ꯐꯤꯜꯝ ꯑꯃꯥ ꯏꯔꯛꯁꯦꯕꯀꯣ ꯏꯕꯥꯅꯤꯁꯦ ꯆꯪꯉꯒ ꯀꯩꯅꯣꯝ ꯏꯔꯁꯦꯕ ꯀꯝꯄꯜꯁꯔꯤ ꯋꯥꯊꯤ ꯑꯣꯏꯔꯒ ꯑꯣꯏꯒꯦꯔꯥ ꯁꯤ ꯄꯣꯠꯁꯤ ꯐꯣꯡꯕ ꯌꯥꯅꯤ ꯄꯩꯁꯥ ꯂꯩꯇꯥꯥꯔꯒꯗꯤ
ꯌꯥꯏ
ꯑꯦ ꯅꯪꯁꯤ ꯀꯨꯝꯃꯨ ꯍꯥꯏꯕ ꯃꯇꯝꯗ ꯅꯨꯄꯤ ꯑꯃ ꯅꯨꯄꯥ ꯑꯃ ꯀꯨꯝꯅꯤꯡꯕ ꯉꯥꯛꯇꯅꯤ ꯍꯧꯖꯤꯛ ꯀꯥꯟꯗꯤ ꯅꯠꯇ꯭ꯔꯥ ꯃꯣꯏ ꯄꯩꯁꯥ ꯄꯤꯒꯦ ꯈꯣꯠꯀꯦ ꯍꯥꯏꯕ ꯃꯥꯇꯝ ꯀꯨꯝꯃꯛꯛꯀꯅꯤ ꯈꯣꯠꯂꯛꯀꯅꯤ ꯀꯨꯝꯃꯛꯅꯤ ꯈꯣꯠꯂꯀꯅꯤ ꯂꯥꯏꯁꯦꯟꯁꯁꯤꯡ ꯇꯥꯜꯂꯛꯀꯅꯤ ꯑꯗꯨꯒ ꯑꯗꯨꯝ ꯐꯣꯡꯒꯤ ꯃꯇꯝꯗ ꯐꯥꯎꯒꯦꯔꯥ ꯐꯥꯎꯔꯣꯏꯒꯦꯔꯥ ꯑꯗꯨꯝ ꯀꯨꯝꯃꯦ ꯑꯥꯜꯕꯨꯝ ꯑꯃ ꯑꯗꯨꯝ ꯀꯨꯝꯕ ꯌꯥꯏꯑꯦꯕ ꯀꯩꯁꯨ ꯀꯥꯏꯗꯦꯕ ꯍꯧꯖꯤꯛꯀꯥꯟ ꯇꯧꯅꯩꯁꯤꯀꯣ ꯑꯗꯨꯗꯨꯅ ꯉꯁꯥꯏꯒꯤ ꯑꯦꯛꯆꯨꯋꯦꯜ ꯚꯦꯂꯨ ꯑꯃ ꯑꯥꯔꯇꯤꯁꯇꯤꯛ ꯑꯣꯏꯕ ꯚꯦꯂꯨ ꯃꯨꯕꯤꯒꯤ ꯑꯣꯏꯔꯣ ꯅꯠꯇ꯭ꯔꯒꯅ ꯃꯣꯏ ꯏꯁꯩꯗꯨꯒꯤ ꯑꯣꯏꯔꯣ ꯑꯗꯨꯝ ꯄꯣꯠꯁꯦ ꯑꯗꯨꯝ ꯃꯒꯨꯟꯁꯦ ꯍꯟꯊꯔꯦ ꯃꯇꯝꯁꯤꯒꯤ ꯆꯠꯅꯕꯤ ꯏꯁꯩꯁꯤꯗ ꯂꯨꯞ ꯈꯤꯕꯗꯨꯅ ꯍꯥꯏꯇꯥꯔꯦ ꯄꯣꯄꯨꯂꯔꯤꯇꯤ ꯇꯥꯜꯂꯤꯉꯩꯗꯨꯗ
ꯃꯅꯦ ꯃꯅꯦ ꯕ꯭ꯔꯣ ꯑꯗꯨꯒꯨꯝꯕꯁꯨ ꯌꯥꯝ ꯂꯩ ꯍꯥꯏꯗꯤ ꯃꯥꯒꯤ ꯂꯧꯒꯗꯧꯔꯤꯕ ꯔꯣꯜꯁꯤꯒꯤ ꯀꯦꯔꯦꯛꯇꯔꯁꯤꯒꯤ ꯆꯥꯅꯕ ꯃꯤꯗ ꯍꯥꯏꯗꯤ ꯊꯥꯏꯅ ꯇꯧꯔꯝꯃꯤꯁꯦ ꯑꯗꯨꯅꯦꯕ ꯑꯣꯂꯦꯟꯅ ꯇꯧꯔꯤ ꯆꯠꯅꯔꯤꯗꯣ ꯃꯥꯒꯤ ꯔꯣꯜꯗꯨꯒ ꯆꯥꯟꯅꯕ ꯀꯩꯅꯣꯅꯦꯕ ꯃꯉꯣꯟ ꯇꯧꯍꯟꯕꯤꯗꯨ ꯅꯠꯇ꯭ꯔꯥꯕ ꯕꯔꯣ
ꯃꯥꯅꯦ
ꯃꯅꯦ ꯑꯗꯨꯃꯥꯏꯅ ꯍꯥꯏꯗꯤ ꯆꯥꯟꯅ ꯍꯦꯔꯣ ꯀꯨꯝꯗꯧꯔꯤꯕ ꯃꯤꯗꯨꯗ ꯕꯦꯗ ꯁꯥ ꯁꯥꯒꯗꯕꯅꯤ ꯇꯧꯁꯤꯜꯂꯒꯗꯤ ꯐꯤꯂꯝꯗꯨ ꯑꯗꯨꯝ ꯌꯦꯡꯕꯗ ꯑꯗꯨꯝ ꯑꯣꯗ ꯑꯣꯏꯕ ꯑꯗꯨꯃꯥꯏꯅ ꯍꯥꯏꯗꯤ ꯃꯥꯏ ꯔꯣꯜ ꯆꯥꯟꯅꯗ꯭ꯔꯒ ꯔꯣꯜ ꯆꯥꯟꯅꯕꯗꯤ ꯍꯧꯖꯤꯛꯀꯥꯟꯗꯤ ꯇꯧꯗ꯭ꯔꯦꯕ ꯐꯖꯅ
ꯑꯃꯖꯨ ꯑꯃꯖꯨ ꯌꯥꯅꯕꯒꯤ ꯃꯑꯣꯡꯗ ꯍꯥꯏꯗꯤ ꯐꯤꯂꯝꯁꯦ ꯐꯖꯤꯛꯅ ꯕ꯭ꯔꯣꯅ ꯍꯥꯏꯕꯗꯣ ꯐ꯭ꯔꯦꯝ ꯐ꯭ꯔꯦꯝ ꯇꯥꯟꯕꯩ ꯃꯑꯣꯡꯗ ꯂꯥꯛꯑꯦ ꯍꯥꯏꯕꯗꯣ
ꯑꯗꯨꯃꯥꯏꯅ ꯑꯣꯏꯅ ꯂꯥꯛꯑꯦꯕ ꯀꯨꯝꯖꯒꯦ ꯈꯣꯠꯆꯒꯦꯒ ꯍꯥꯏꯔꯒ ꯐꯤꯂꯝꯖꯦ ꯑꯣꯏꯅ ꯂꯥꯛꯑꯦꯕ ꯍꯥꯏꯗꯤ ꯁꯤ ꯑꯉꯥꯡꯁꯤꯗꯤ ꯀꯩꯅꯣ ꯂꯩꯅꯦꯍꯦ ꯃꯥꯗꯤ ꯃꯥꯒꯤ ꯑꯥꯔꯠꯁꯀꯤ ꯀꯩꯅꯣ ꯆꯦꯜꯂꯤ ꯃꯒꯨꯟ ꯆꯦꯜꯂꯤ ꯀꯩꯅꯣ ꯇꯧꯏ ꯑꯦꯛꯇꯤꯡ ꯇꯧꯊꯣꯔꯛꯄ ꯄꯗ ꯐꯖꯩꯅꯦ ꯃꯍꯥꯛꯇꯤ ꯑꯣꯏꯍꯟꯕ ꯌꯥꯅꯤ ꯀꯥꯏ ꯍꯥꯏꯔꯒ ꯁꯨꯃꯥꯏꯅ ꯀꯨꯝꯉꯛꯄ ꯑꯣꯏꯇꯥꯔꯒꯗꯤ ꯑꯗꯨꯝ ꯐꯖꯒꯗꯧꯕꯅꯦꯕ
ꯃꯥꯅꯦ
ꯑꯗꯨꯗꯨꯒ ꯀꯩꯅꯣ ꯇꯥꯟꯕꯩꯔꯣꯝꯗ ꯍꯥꯏꯗꯤ ꯃꯤꯡꯆꯠ ꯃꯤꯡꯆꯠ ꯇꯥꯟꯒꯦ ꯈꯣꯠꯀꯦ ꯑꯅ ꯍꯥꯏꯗꯤ ꯑꯩꯍꯤꯛ ꯀꯩꯅꯣ ꯍꯥꯏꯇꯥꯏꯅꯦ ꯄꯣꯄꯨꯂꯔꯤꯇꯤ ꯇꯥꯥꯟꯕꯔꯣꯝꯗ ꯑꯣꯏꯅ ꯂꯥꯛꯅꯔꯕꯅꯤꯅ ꯐꯤꯂꯝꯒꯤ ꯀ꯭ꯋꯥꯂꯤꯇꯤꯗꯗꯤ ꯑꯃꯨꯛ ꯂꯣꯏ ꯃꯥꯡꯉꯦꯕ
ꯃꯥꯅꯦ ꯑꯗꯨꯅ ꯑ꯭ꯔꯤꯕ ꯖꯥꯇ꯭ꯋꯥꯂꯤ ꯁꯥꯟꯅꯔꯛꯄ ꯀꯥꯡꯕꯨꯒꯨꯝꯕ ꯑꯗꯨꯒ ꯗ꯭ꯔꯃꯥꯒꯨꯝꯕ ꯗ꯭ꯔꯃꯥꯒꯨꯝꯕꯗ ꯀꯩꯒꯨꯝꯕꯗ ꯂꯥꯢꯐ ꯑꯦꯛꯁꯟꯗ ꯇꯧꯔꯛꯄ ꯀꯥꯡꯕꯨꯁꯤꯡꯁꯤꯅ ꯌꯥꯝ ꯊꯤꯅ ꯑꯦꯐꯦꯛꯇꯤꯚ ꯑꯣꯏꯕ ꯍꯦꯜꯂꯦꯕ
ꯃꯥꯅꯦ
ꯃꯣꯏꯗꯤ ꯉꯁꯥꯏꯒꯤ ꯇꯝꯁꯨ ꯇꯝꯃꯛꯑꯦ ꯄ꯭ꯂꯁ ꯏꯃꯣꯁꯅꯦꯜ ꯍꯩꯔꯦ ꯄ꯭ꯂꯁ ꯂꯥꯏꯐꯇ ꯇꯧꯔꯛꯄꯅꯤꯅ ꯁꯣꯏꯕꯁꯨ ꯌꯥꯔꯛꯇꯕꯅꯤꯅ ꯃꯣꯏꯗꯗꯤ ꯑꯗꯨꯒꯤ ꯐ꯭ꯂꯣꯗ ꯍꯩꯔꯛꯄ ꯍꯥꯏꯁꯦ ꯐꯤꯂꯝꯗꯁꯨ ꯊꯤꯅ ꯍꯩꯔꯛꯀꯗꯣꯏ ꯐꯤꯂꯝꯗꯗꯤ ꯉꯁꯥꯏꯒꯤ ꯚꯤꯗꯤꯑꯣꯒ꯭ꯔꯥꯐꯤ ꯑꯣꯏꯔꯣ ꯑꯥ ꯉꯁꯥꯏꯒꯤ ꯑꯦꯐꯦꯛꯁꯤꯡꯗꯨꯕꯨ ꯑꯣꯏꯔꯣ ꯁꯥꯎꯟꯗꯨꯕꯨ ꯑꯣꯏꯔꯣ ꯑꯗꯨꯏ ꯃꯌꯥꯝꯗꯨꯅ ꯑꯗꯨꯝ ꯗ꯭ꯔꯃꯥꯇꯤꯛ ꯁꯤꯗꯤ ꯑꯗꯨꯝ ꯑꯗꯨꯒꯤ ꯄꯣꯠꯇꯨꯅ ꯑꯗꯨꯝ ꯍꯥꯏꯗꯤ ꯃꯦꯟꯕꯤꯕ ꯌꯥꯕꯅꯦꯕ
ꯃꯥꯅꯦ
ꯃꯔꯨ ꯑꯣꯏꯔꯦ ꯉꯁꯥꯏꯒꯤ ꯑꯦꯛꯇꯤꯡ ꯑꯦꯛꯇꯔꯗꯨꯅ ꯃꯥꯅ ꯇꯧꯔꯤꯕ ꯄꯣꯠꯇꯨ ꯏꯔꯤꯒꯦꯁꯟ ꯌꯥꯎꯗꯕ ꯄꯣꯠ ꯑꯃ ꯍꯥꯏꯕ ꯑꯃ ꯂꯩꯗ ꯁꯝꯅ ꯍꯥꯢꯕꯗ ꯊꯕꯥꯇꯣꯟꯗꯨ ꯑꯃꯔꯣꯝꯗ ꯍꯣꯏ ꯅꯨꯡꯁꯤ ꯅꯤꯉꯣꯟꯗꯗꯤ ꯅꯨꯡꯁꯤ ꯅꯨꯉꯣꯟꯅꯦ ꯑꯗꯨꯕꯨ ꯍꯦꯛꯇ ꯅꯨꯡꯁꯤꯟꯗꯨꯅ ꯍꯩꯃꯟꯕꯗꯨꯗꯤ ꯃꯥꯗꯤ ꯌꯥꯝ ꯐꯥꯎꯔꯤꯗꯣ
ꯑꯥ
ꯐꯣꯔ ꯑꯦꯛꯖꯥꯝꯄꯜ ꯍꯣꯏ ꯃꯥꯒꯤ ꯁꯀ꯭ꯔꯤꯞꯇ ꯊꯤꯝꯗ ꯀꯩꯗ ꯀꯩꯅꯣꯒꯨꯝꯕ ꯌꯥꯝꯅ ꯊ꯭ꯔꯥꯁꯨ ꯐꯦꯃꯤꯂꯤꯒꯤ ꯑꯃꯗꯤ ꯕꯣꯟꯗꯤꯡꯒꯤ ꯑꯃꯗꯤ ꯊꯤꯝ ꯀꯩꯅꯣ ꯂꯐꯀꯤ ꯍꯥꯏꯇꯥꯔꯦ ꯑꯗꯨꯝꯕ ꯑꯣꯏꯔꯒ ꯐꯥꯎꯍꯟꯈꯤꯗꯅ ꯄꯣꯠꯇꯣ ꯑꯃꯥꯢꯅ ꯐꯤꯜꯝꯗꯣ ꯐꯤꯜꯝꯗꯨꯅ ꯐꯖꯕꯒꯤ ꯐꯥꯎꯈꯤꯕꯁꯨ ꯅꯠꯇꯦ ꯃꯣꯏꯗ ꯑꯦꯛꯇꯔꯁꯤꯡꯗꯨꯅ ꯑꯦꯛꯇ꯭ꯔꯦꯁꯁꯤꯡꯗꯨꯅ ꯗꯦꯗꯤꯀꯦꯁꯟ ꯋꯥꯡꯝꯕꯒꯤꯁꯨ ꯐꯥꯎꯔꯤꯅꯦꯕ ꯑꯃꯔꯣꯝꯗ ꯅꯠꯇ꯭ꯔꯥ
ꯃꯥꯅꯦ ꯍꯥꯏꯗꯤ ꯕ꯭ꯔꯣ ꯀꯩꯅꯣ ꯇꯧꯕꯗꯣ ꯑꯗꯤ ꯀꯩ ꯍꯥꯏꯅꯤ ꯑꯥ ꯑꯦꯛ ꯇꯧꯊꯣꯔꯛꯄ ꯃꯇꯝꯗ ꯌꯥꯝ ꯔꯦ ꯔ꯭ꯌꯦꯜꯂꯤꯁꯇꯤꯛ ꯇꯥꯕ ꯍꯥꯏꯒꯗ꯭ꯔꯥ
ꯍꯣꯏ
ꯑꯥ ꯑꯗꯨꯃꯛꯁꯨ ꯆꯪꯏ ꯁꯝꯅ ꯍꯥꯏꯔꯒ ꯕ꯭ꯔꯣ ꯀꯩꯅꯣꯗ ꯑꯥ ꯑꯩꯈꯣꯏꯒꯤ ꯀꯩ ꯍꯥꯏꯅꯤ ꯕꯥꯍꯨꯕꯂꯤ ꯅꯝꯕ ꯃꯇꯝꯗ ꯃꯣꯏꯁꯦ ꯊ꯭ꯔꯤ ꯌꯔꯁꯇ ꯇꯨ ꯌꯔꯁ ꯂ ꯃꯣꯏꯗꯤ ꯁ꯭ꯄꯦꯟ ꯇꯧꯋꯦꯅ ꯍꯥꯏꯗꯅ ꯃꯣꯏꯒꯤ ꯔꯣꯜꯗꯨꯒꯤ ꯇꯥꯟꯅꯕ ꯍꯣꯠꯅꯕꯗ
ꯑꯥ ꯑꯗꯨꯒꯨꯝ ꯑꯗꯨꯃꯥꯏꯅ ꯍꯥꯏꯗꯤ ꯑꯩꯈꯣꯏ ꯃꯅꯤꯄꯨꯔꯒꯤ ꯐꯤꯂꯝꯁꯨ ꯐꯤꯂꯝ ꯑꯃ ꯁꯨꯠ ꯇꯧꯗꯣꯔꯦ ꯍꯥꯏꯇꯥꯔꯒꯗꯤ ꯁꯤꯛꯁ ꯃꯟ ꯋꯥꯠꯂꯤꯉꯥꯏꯗꯔ ꯑꯗꯨꯃꯥꯏꯅ ꯃꯣꯏꯒꯤ ꯐꯖꯅ ꯀꯩꯅꯣ ꯇꯧꯕꯤꯔꯒꯗꯤ ꯃꯣꯏꯒꯤ ꯀꯥꯂꯥꯗꯣ ꯀꯩ ꯍꯥꯏꯅꯤ ꯄꯥꯔꯐꯣꯔꯃꯦꯟꯁꯇꯣ ꯑꯗꯨꯝ ꯐꯖꯒꯅꯤꯕ ꯌꯦꯡꯕꯗꯁꯨ
ꯃꯥꯅꯦ ꯗꯤꯗꯤꯀꯦꯁꯟꯗ ꯉꯁꯥꯏꯒꯤ ꯃꯥꯅ ꯁꯦꯝꯗꯣꯏꯕ ꯔꯣꯜꯗꯣ ꯑꯦ ꯁꯤꯅꯤꯀꯣ ꯑꯩꯅ ꯑꯣꯏꯗꯣꯏꯗꯣ ꯍꯥꯏꯔꯒ ꯀꯦꯔꯦꯛꯇꯔꯗꯨ ꯐꯖꯅ ꯗꯤꯕ꯭ꯂꯣꯐ ꯇꯧꯅꯕ ꯃꯇꯝꯗ ꯃꯥ ꯃꯥꯗꯨꯅ ꯊꯥ ꯇꯔꯨꯛ ꯑꯃ ꯆꯍꯤ ꯑꯃ ꯂꯣꯏꯅ ꯃꯥꯒꯤ ꯐꯤꯖꯤꯀꯦꯜ ꯁꯇ꯭ꯔꯛꯆꯔꯕꯨ ꯑꯣꯏꯔꯣ ꯃꯦꯟꯇꯦꯂꯦꯟ ꯀꯤꯕꯨ ꯑꯣꯏꯔꯣ ꯂꯣꯏꯅ ꯑꯗꯨꯗ ꯍꯩꯅꯕ ꯂꯣꯏꯅ ꯇꯝꯕꯤꯅꯦꯕ
ꯃꯥꯅꯦ
ꯃꯤ ꯐꯖꯕꯅꯦ ꯀꯩꯅꯣꯒꯤ ꯑꯥ ꯕꯦꯟꯃꯦꯟꯒꯤ ꯀꯩꯅꯣꯗꯣ ꯂꯦꯠ ꯍꯤꯒꯔ ꯍꯥꯏꯕꯔꯥ ꯀꯩꯅꯣ ꯁꯤꯒꯤꯕꯗꯣ ꯖꯣꯀꯔ ꯖꯣꯀꯔ ꯁꯥꯕ ꯅꯨꯄꯥꯗꯣ
ꯍꯥ
ꯃꯥꯅ ꯗꯤꯗꯤꯀꯦꯠ ꯇꯧꯕꯩ ꯆꯥꯡꯁꯦ ꯇꯧꯃꯟꯗꯅ ꯃꯥꯗꯨ ꯑꯗꯨꯒꯤ ꯄ꯭ꯔꯥꯏꯖ ꯐꯪꯉꯝꯗꯥꯏꯗ ꯃꯥ ꯁꯤꯈꯤꯗꯅ ꯁꯨꯁꯥꯏꯠ ꯇꯧꯔꯒ ꯃꯥꯗ ꯈꯦꯔꯦꯛꯇꯔꯗꯣ ꯂꯨꯄꯀꯟꯈꯤꯗꯣꯏꯅꯦꯕ ꯃꯥꯏ ꯗꯦꯗꯤꯀꯦꯁꯟꯗꯨꯅ ꯑꯃꯨꯛ
ꯑꯥ
ꯇꯨꯝꯃꯜꯂꯒ ꯃꯥꯁꯦ ꯄꯨꯔꯥ ꯑꯦꯛꯖꯤꯁꯇꯦꯟꯁꯦꯜ ꯈ꯭ꯔꯥꯏꯁꯤꯁꯇ ꯅꯥꯔꯒ ꯄꯣꯠꯇꯣ ꯔꯨꯝꯗꯒꯤ ꯁꯨꯛꯇꯣꯛ ꯊꯣꯛꯇꯕꯤꯗ ꯑꯗꯨꯃꯥꯏꯅ ꯄꯣꯠꯇꯨ ꯈꯛꯇꯗꯡ ꯂꯨꯞꯄꯥ ꯂꯩꯒꯔꯒ ꯁꯣꯁꯥꯏꯇꯤ ꯀꯣꯟꯗꯦꯝꯁꯟ ꯃꯌꯥꯝꯗꯣ ꯃꯥꯅ ꯂꯣꯏꯅ ꯔꯤꯁꯣꯜꯐ ꯇꯧꯒꯦ ꯈꯜꯂꯨꯔꯒ ꯍꯥꯏꯇꯥꯔꯦ
ꯑꯥ
ꯑꯗꯨꯃꯥꯏꯅ ꯇꯧ ꯗꯦꯗꯤꯀꯦꯁꯟꯗꯨꯒꯤ ꯋꯥꯅꯤꯗ ꯄꯣꯠꯇꯣ ꯑꯥ ꯁꯤꯕꯨꯗꯤ ꯁꯤꯒ꯭ꯔꯦ ꯀꯥꯟꯅꯗꯦ ꯁꯤꯈ꯭ꯔꯗꯤꯅ
ꯋꯥ ꯀꯥꯅꯗꯦ ꯑꯗꯨꯕꯨꯗꯤ
ꯍꯣꯏ ꯄꯣꯠꯇꯣ ꯉꯁꯥꯏ ꯗꯤꯗꯤꯀꯦꯠꯇꯣ ꯑꯗꯨꯃꯥꯏꯅ ꯌꯥꯝ ꯇꯧꯍꯟꯅꯤꯡꯕꯗꯣ ꯍꯥꯞꯇ
ꯕꯔꯣ ꯑꯗꯨꯒꯤ ꯍꯥꯏꯔꯒꯗꯤ ꯁꯤꯃꯥꯒꯤ ꯂꯝꯗꯗꯤ ꯀꯩꯅꯣꯁꯤ ꯑꯗꯨꯝ ꯌꯦꯡꯕ ꯅꯨꯡꯉꯥꯏꯀꯣ ꯍꯥꯏꯗꯤ ꯁꯥꯎꯠꯅ ꯄꯨꯊꯣꯔꯛꯄ ꯐꯤꯂꯝꯒꯩꯁꯦ ꯑꯗꯨꯝ ꯍꯥꯏꯗꯤ ꯈꯔꯗꯤ ꯑꯗꯨꯝ ꯀꯩꯅꯣ ꯇꯧꯋꯤꯗꯅ ꯍꯣꯏ ꯍꯦꯟꯖꯟꯕꯁꯨ ꯑꯗꯨꯝ ꯂꯩ ꯑꯗꯣꯏ ꯇꯥꯥꯔꯒꯁꯨ ꯀꯩꯅꯣꯗ ꯋꯥꯔꯤꯗꯗꯤ ꯌꯥꯝ ꯐꯖꯩꯌꯦꯕ ꯃꯣꯏ ꯑꯁꯣꯝꯒꯤ ꯋꯥꯔꯤꯁꯤꯅꯀꯣ
ꯐꯖꯩ ꯑꯗꯨꯅꯦ ꯃꯣꯏꯒꯤꯅ ꯑꯃꯨꯛ ꯃꯣꯏꯒꯤꯁꯤ ꯌꯥꯝ ꯆ ꯍꯥꯏꯗꯤ ꯑꯈꯣꯏꯅ ꯇꯝꯕ ꯌꯥꯕꯁꯤꯀꯣ ꯃꯣꯏꯗꯒꯤ ꯃꯅꯤ ꯑꯥ ꯄꯣꯂꯤꯇꯤꯁ ꯌꯥꯝ ꯌꯥꯎꯋꯦꯗꯅ ꯃꯣꯏꯒꯤ ꯔꯤꯌꯦꯂꯤꯇꯤ ꯌꯥꯝ ꯎꯠꯂꯦꯕ ꯔꯤꯌꯦꯂꯤꯇꯤ ꯌꯥꯝ ꯎꯠꯂꯦ ꯄꯣꯂꯤꯇꯤꯛꯁ ꯌꯥꯝ ꯌꯥꯎꯋꯦ ꯃꯤꯗ ꯁꯣꯁꯦꯜ ꯑꯦꯋꯥꯔꯅꯦꯁ ꯐꯤꯂꯝꯁꯤ ꯑꯣꯏꯍꯜꯂꯦꯕ ꯑꯗꯨꯒ ꯚꯍꯨꯕꯂꯤꯗꯕꯨ ꯑꯣꯏꯔꯣ ꯅꯠꯇ꯭ꯔꯒꯅ ꯀꯩꯅꯣ ꯑꯣꯏꯔꯣ ꯑꯥ ꯀꯩ ꯃꯥꯚꯥꯙꯤꯔꯥꯕꯨ ꯑꯣꯏꯔꯣ ꯉꯁꯥꯏꯒꯤ ꯅꯨꯡꯁꯤꯕꯗ ꯅꯨꯡꯁꯤꯕꯒꯤ ꯃꯒꯨꯟꯗꯨ ꯀꯩꯅꯣ ꯍꯥꯏꯕꯃꯛꯇꯨ ꯑꯗꯨꯝ ꯈꯪꯍꯜꯂꯤꯗꯅ ꯄꯣꯠꯇꯣ ꯌꯥꯝ ꯊꯤꯅ ꯗꯤꯞ ꯑꯣꯏꯅ ꯅꯨꯡꯁꯤꯚꯥꯏ ꯄꯣꯠꯁꯤ ꯀꯔꯤꯅꯣ ꯈꯣꯊꯃꯤꯅꯣ ꯑꯗꯨꯒ ꯑꯩꯒꯤ ꯀꯩ ꯍꯥꯏꯅꯤ ꯀꯩ ꯍꯥꯏꯒꯔꯦ ꯐꯦꯠꯁꯤ ꯀꯩ ꯍꯥꯏꯅꯤ ꯃꯅꯤꯄꯨꯔꯗ ꯀꯥꯎꯔꯦ ꯐꯦꯠꯇꯤ ꯑꯩꯒꯤ ꯇꯃꯝ ꯇꯃꯝꯕ ꯐꯦꯠ ꯑꯐ ꯑꯦ ꯇꯤ ꯇꯃꯝꯕ ꯄꯣꯠ ꯍꯥꯏꯇꯥꯔꯦ ꯑꯥ ꯂꯥꯏꯕꯛ ꯑꯩꯒꯤ ꯂꯥꯏꯕꯛꯁꯤ ꯀꯩꯅꯣ ꯀꯥꯏꯁꯤ ꯑꯥꯔꯠꯀꯤ ꯐꯣꯝꯗ ꯐꯅ ꯎꯠꯂꯤꯗꯅ ꯃꯥꯘꯥꯙꯤꯔꯥꯗꯒ ꯎꯠꯂꯤꯁꯦ ꯑꯗꯨꯃꯥꯏꯅ ꯁꯥꯏꯀꯣꯁꯨ ꯁꯥꯟꯅꯕ ꯑꯗꯨꯒ ꯍꯤꯁꯇ꯭ꯔꯤꯁꯨ ꯁꯥꯟꯅꯕ ꯑꯗꯨꯃꯥꯏꯅ ꯂꯞꯁꯤꯁꯨ ꯀꯩꯅꯣ ꯐꯖꯅ ꯃꯃꯨꯠ ꯇꯥꯅ ꯎꯠꯄ ꯉꯝꯕꯁꯦ ꯃꯣꯏ ꯐꯖꯅ ꯎꯠꯄ ꯉꯝꯕꯅꯦꯕ ꯑꯦꯅꯤ ꯃꯣꯏꯒꯤ ꯁꯖꯁꯟ ꯂꯧ ꯑꯣꯏꯔꯣ ꯋꯥꯊꯤ ꯇꯥꯒꯦꯔꯥ ꯇꯥꯔꯣꯏꯒꯦꯔꯥꯗꯣ
ꯑꯣ ꯕ꯭ꯔꯣꯗꯨꯒꯤ ꯍꯥꯏꯔꯒ ꯕ꯭ꯔꯣ ꯑꯃ ꯀꯩꯅꯣꯗꯨꯗꯤ ꯈꯪꯕ꯭ꯔꯥ ꯑꯃ ꯃꯥꯈꯤ ꯍꯥꯏꯅ ꯑꯃ ꯂꯩꯕꯗꯨ ꯕ꯭ꯔꯣ ꯈꯪꯕ꯭ꯔꯥ ꯈꯣꯏ ꯑꯣꯜꯂꯒ ꯇꯧꯕꯗꯣ
ꯑꯥꯎ ꯑꯥꯎ ꯍꯣꯏ ꯍꯣꯏ ꯍꯣꯏ ꯈꯣꯏꯔꯣꯟꯗꯩ ꯃꯆꯥ ꯀꯩꯅꯣ
ꯑꯒꯁꯨ ꯑ ꯂꯧ ꯑꯣꯟꯕꯩꯗꯣ ꯍꯥꯏꯗꯤ ꯃꯥꯒꯤ ꯐꯤꯖꯤꯀꯦꯜꯗꯣ ꯀꯩꯅꯣꯒꯤ ꯉꯝꯃꯧꯗ ꯇꯥꯔꯦ ꯑꯗꯨ ꯈꯣꯏ ꯑꯣꯜꯂꯕꯧꯇ ꯗꯨꯝ ꯅꯨꯄꯤꯗꯨꯒꯤ ꯈꯟꯕꯤꯕꯗꯣ
ꯍꯣꯏ ꯑꯣꯏ ꯑꯗꯨꯃꯥꯏꯟ ꯁꯨꯄꯔ ꯅꯦꯆꯔꯦꯜꯒꯤ ꯄꯣꯠꯁꯨ ꯌꯥꯎꯔꯒ ꯑꯗꯨꯝ ꯄꯣꯠꯇꯨ ꯕ꯭ꯂꯦꯟꯗꯤꯡ ꯇꯧꯔꯛꯄꯗꯨꯅꯦꯕ
ꯑꯥ
ꯑ ꯑꯗꯨꯃꯥꯏꯅ ꯑꯥꯏꯗꯤꯌꯥ ꯃꯈꯟ ꯃꯈꯟ ꯄꯨꯊꯣꯛꯑꯣ ꯑꯩꯈꯣꯏꯁꯨ ꯑꯗꯨꯝ ꯌꯥꯏ ꯀꯩꯁꯨ ꯀꯥꯏꯗꯦ ꯑꯗꯣ ꯑꯩꯈꯣꯏꯁꯤꯅ ꯑꯃꯨꯛ ꯐꯃꯨꯡꯗ ꯐꯃꯨꯡꯗ ꯍꯥꯏꯖꯦ ꯌꯣ ꯐꯝꯃꯅꯤ ꯆꯥꯛꯈꯨꯝꯗ ꯀꯩꯗ ꯈꯔ ꯏꯔꯥꯡ ꯇꯧꯅꯔꯅꯤ ꯖꯒꯣꯏ ꯈꯔ ꯁꯥꯔꯅꯤ ꯑꯗꯨꯒ ꯑꯃꯨꯛ ꯀꯦꯟꯅꯔꯅꯤ ꯃꯥꯏ ꯃꯋꯥꯖꯨ ꯍꯜꯂꯛꯑꯅꯤ ꯑꯗꯒꯤ ꯍꯩ ꯂꯩꯔꯛꯄ ꯈꯣꯠꯂꯛꯄ ꯍꯪꯅꯔꯅꯤ ꯅꯠꯇ꯭ꯔꯥ ꯑꯗꯒꯤ ꯌꯨꯊꯛꯔ ꯈꯔ ꯉꯥꯎꯔ ꯍꯜꯂꯛꯄꯒꯨꯝꯕ ꯀꯦ ꯒ꯭ꯌꯥꯟ ꯑꯝ ꯇꯥꯗ ꯑꯉꯥꯡꯁꯤꯡꯅ ꯌꯦꯡ ꯀꯥꯟꯅꯦ ꯑꯁ ꯄꯪꯅꯣꯛꯇ ꯅꯣꯛꯀꯗꯕ ꯅꯣꯡꯉꯥꯜꯂꯀꯥꯟꯗꯅ ꯀꯩꯅꯣ ꯀꯜꯆꯔꯗꯨ ꯀꯩꯅꯣ ꯑꯝꯇ ꯈꯪꯗꯕꯤ
ꯃꯥꯅꯦ ꯃꯥꯅꯦ ꯕ꯭ꯔꯣ ꯑꯗꯣ ꯑꯩꯈꯣꯏ ꯀꯩꯅꯣꯗꯁꯨ ꯇꯧꯋꯤꯗ ꯑꯩꯈꯣꯏꯒꯤ ꯍꯪꯗꯦ ꯑꯩꯈꯣꯏ ꯃꯅꯤꯄꯨꯔꯒꯤ ꯐꯤꯂꯝ ꯍꯥꯏꯒꯗ꯭ꯔꯥ ꯑꯩꯈꯣꯏꯒꯤ ꯀꯩꯅꯣ ꯄꯨꯊꯣꯛꯏꯕꯖꯤꯡꯗꯖꯨ ꯍꯥꯏꯗꯤ ꯑꯩꯈꯣꯏꯒꯤ ꯀꯜꯆꯔꯖꯤꯕꯨ ꯉꯥꯛꯄ ꯌꯥꯕ ꯌꯣꯛꯈꯠꯄ ꯌꯥꯕ ꯐꯤꯂꯝꯗꯤ ꯑꯝꯇ ꯄꯨꯊꯣꯛꯇꯦꯕ ꯃꯤꯒꯤꯗꯤ ꯑꯗꯨꯝ ꯄꯨꯊꯣꯛꯏꯗꯅꯒꯣ
ꯊꯥꯖ ꯎꯝ
ꯍꯥꯏꯗꯤ ꯃꯣꯏꯒꯤ ꯆꯍꯤ ꯑꯁꯨꯛꯀꯤ ꯃꯃꯥꯡꯗ ꯁꯨꯃꯥꯏꯅ ꯂꯩꯔꯝꯃꯤ ꯈꯣꯠꯂꯝꯃꯤ ꯕꯨ ꯍꯥꯏꯔꯁꯨ ꯀꯩꯅꯣꯕꯨ ꯇꯧꯋꯤꯕꯨ ꯍꯥꯏꯔꯁꯨ ꯑꯩꯈꯣꯏꯒꯤ ꯍꯤꯁꯇ꯭ꯔꯤꯖꯤ ꯁꯨꯃꯥꯏꯅ ꯂꯥꯛꯏ ꯅꯤꯡꯊꯧ ꯄꯥꯜꯂꯝꯃꯤ ꯃꯣꯏꯒꯤꯗꯗꯤ ꯁꯥꯎꯠꯀꯤꯗꯗꯤ ꯑꯗꯨꯝ ꯈꯔꯗ ꯑꯣꯏꯖꯨ ꯈꯪꯕ ꯉꯝꯃꯤ ꯃꯣꯏ ꯍꯤꯁꯇ꯭ꯔꯤ ꯁꯨꯃꯥꯏꯅ ꯂꯩꯔꯝꯕꯖꯠꯅꯤꯀꯣ ꯀ ꯍꯥꯏꯕꯗ ꯑꯗꯨꯝ ꯌꯥꯎꯋꯦꯕ ꯑꯩꯈꯣꯏ ꯃꯅꯤꯄꯨꯔꯒꯤ ꯐꯤꯂꯝꯖꯤꯅ ꯀꯃꯥꯏꯟ ꯇꯧꯕꯅꯣ ꯈꯪꯗꯦ ꯁꯨꯌꯥꯎ ꯌꯥꯎꯗꯕ ꯑꯁ ꯂꯤꯂꯥꯒꯨꯝꯕꯗꯕꯨꯗꯤ ꯈꯣꯏ ꯈꯔ ꯎꯠꯂꯤ ꯑꯗꯨ ꯑꯣꯏꯇꯥꯔꯒꯁꯨ ꯀꯩꯅꯣꯗꯗꯤ ꯃꯨꯚꯤ ꯑꯩꯈꯣꯏꯒꯤ ꯀꯩꯅꯣ ꯐꯤꯂꯝ ꯀꯩꯅꯣꯁꯦ ꯍꯥꯏꯗꯤ ꯗꯤꯖꯤꯇꯦꯜ ꯀꯩꯅꯣꯖꯦ ꯍꯥꯏꯔꯒꯗꯤ ꯁꯨꯡꯇꯥ ꯇꯥꯗꯦꯕ
ꯇꯥꯗꯕꯅꯤ ꯑꯁ ꯑꯩꯅꯒ ꯄꯩꯁꯥ ꯄꯥꯔꯝꯃꯗꯤ ꯑꯩ ꯈꯜꯂꯤꯖꯦ ꯕ꯭ꯔꯣ ꯁꯤꯒꯤ ꯑꯩꯈꯣꯏ ꯈꯝꯕ ꯊꯣꯏꯕꯤ ꯂꯩꯗꯅ
ꯑꯥ
ꯈꯝꯕ ꯇꯣꯏꯕꯤꯁꯤ ꯃꯤ ꯁꯦꯔꯤꯌꯁ ꯅꯥꯏꯅ ꯄꯨꯊꯣꯛꯑꯁꯨ ꯀꯩꯁꯨ ꯀꯥꯏꯗꯦ ꯐꯖꯅ ꯆꯍꯤ ꯇꯔꯥ ꯆꯪꯒꯦꯔꯥ ꯆꯍꯤ ꯃꯉꯥ ꯆꯪꯒꯦꯔ ꯐꯖꯅ ꯏꯁꯀ꯭ꯔꯤꯞꯇꯣ ꯉꯁꯥꯏꯒꯤ ꯃꯣꯏ ꯏꯔꯤꯕ ꯏꯁꯀ꯭ꯔꯤꯞꯇꯨꯒ ꯍꯥꯏꯇꯥꯔꯦ ꯁꯩꯔꯦꯡꯗꯨꯒ ꯁꯩꯌꯦꯟꯗꯨꯒ ꯐꯖꯟ ꯆꯥꯟꯅꯍꯜꯂꯒ ꯑꯍꯜ ꯑꯍꯜ ꯂꯃꯟꯁꯤꯡ ꯇꯥꯟꯅꯍꯜꯂꯒ ꯂꯦꯡꯒꯨꯏꯁꯇꯤꯛ ꯀꯥꯡꯒꯨ ꯇꯥꯟꯅꯍꯜꯂꯒ ꯒ ꯂꯣꯟꯁꯦ ꯀꯃꯥꯏ ꯑꯣꯏꯍꯟꯁꯤꯒꯦ ꯐꯤꯔꯝꯒꯤ ꯍꯩꯔꯕ ꯀꯥꯡꯕꯨꯁꯤꯡ ꯃꯌꯥꯡ ꯇꯥꯟꯅꯔꯁꯨ ꯌꯥꯏ ꯃꯌꯥꯡꯅ ꯍꯩꯕ ꯍꯦꯟꯕꯅꯦꯕ ꯁꯤꯒꯨꯝꯕꯩꯗꯤ
ꯃꯥꯅꯦ
ꯀꯃꯥꯏꯟ ꯇꯧꯁꯤꯒꯦ ꯍꯥꯏꯔꯒ ꯆꯍꯤ ꯃꯉꯥ ꯆꯪꯒꯦꯔ ꯀꯥꯞꯄ ꯍꯦꯔꯣ ꯑꯝ ꯐꯖꯟ ꯀꯨꯝꯍꯟꯕ ꯍꯦꯔꯣꯝ ꯐꯖꯅ ꯑꯣꯗꯤꯁꯟ ꯇꯧꯕꯤꯕ ꯍꯦꯔꯣꯏꯟ ꯑꯃ ꯄꯨ ꯊꯣꯏꯕꯤꯗꯨꯃ ꯐꯖꯅ ꯑꯣꯗꯤꯁꯟ ꯇꯧꯕꯤꯕ ꯁꯒꯣꯜ ꯑꯃ ꯀꯔꯤ ꯑꯃ ꯖꯒꯥꯗꯨ ꯐꯟ ꯄꯩꯁꯥꯕꯨꯗꯤ ꯊꯥꯗ ꯇꯥꯔꯦ ꯅꯠꯇ꯭ꯔꯥ ꯈꯔꯗꯤ
ꯃꯥꯅꯦ ꯃꯥꯅꯦ ꯈꯔ ꯀ꯭ꯋꯥꯂꯤꯇꯤ ꯂꯩꯗꯝꯒꯦꯗꯤ ꯈꯔ ꯇꯧ ꯇꯤꯡ ꯇꯥꯔꯦ
ꯑꯗꯨꯏ ꯄꯣꯠꯇꯨ ꯑꯩꯅ ꯑꯣꯔꯤꯖꯤꯅꯦꯜꯃꯛ ꯑꯣꯔꯤꯖꯤꯅꯦꯜꯒꯤ ꯁꯩꯔꯦꯡꯗꯨꯃꯛ ꯋꯥꯍꯩꯗꯨꯗ ꯍꯥꯏꯕ ꯉꯝꯗ ꯇꯥꯔꯁꯨ ꯑꯗꯨꯒ ꯃꯔꯤ ꯂꯩꯅꯍꯟꯕ ꯉꯝꯕ ꯄꯣꯠ ꯑꯃ ꯗꯔꯀꯥꯔ ꯇꯥꯔꯛꯇꯣꯏꯅꯦꯕ ꯑꯃꯥꯏꯟ ꯉꯝꯍꯟꯕ ꯄ꯭ꯔꯣꯗꯨꯁꯔ ꯑꯃ ꯔꯥꯏꯇꯔ ꯑꯃ ꯐꯟ ꯏꯍꯜꯂꯒꯀꯣ
ꯑ
ꯐꯅ ꯆꯍꯤ ꯃꯉꯥ ꯆꯠꯄ ꯇꯔꯥ ꯆꯪꯒꯦꯔ ꯊꯝꯍꯧ ꯃꯇꯝꯗ ꯑꯩ ꯁꯤꯒ꯭ꯔꯖꯨ ꯀꯣꯟꯅ ꯆꯍꯤ ꯆꯥꯝ ꯆꯥꯝ ꯂꯩꯔꯒ ꯑꯦ ꯈꯝꯕ ꯊꯣꯏꯕꯤ ꯍꯥꯏꯗꯣ ꯁꯨꯃꯥꯏꯟ ꯇꯧꯔꯝꯕꯅꯤꯀꯣ ꯍꯥꯏꯗꯤ ꯑꯉꯥꯡꯁꯤꯡꯗ ꯈꯪꯗꯣꯏꯅꯦꯕ ꯅꯠꯇ꯭ꯔꯥ ꯑꯦꯅꯤꯠ ꯇꯦꯂꯤꯚꯤꯟ ꯁꯣꯗ ꯑꯣꯏꯔꯣ ꯑꯃ ꯑꯣꯏꯔꯣ ꯁꯞꯇꯥꯏꯇꯜꯗꯣ ꯏꯪꯂꯤꯁꯥ ꯍꯥꯞꯄꯒ ꯅꯦꯠꯐ꯭ꯂꯤꯛꯁꯇꯕꯨ ꯊꯥꯒꯠꯀꯦꯔ ꯀꯩꯗꯧꯒꯦꯔꯥ ꯄꯣꯠꯇꯨ ꯆꯥꯎꯈꯠꯄ ꯌꯥꯕ ꯌꯥꯝ ꯂꯩꯌꯦꯕ ꯑꯃꯔꯣꯝꯗ
ꯂꯩ ꯂꯩ ꯂꯩ ꯁꯝꯅ ꯍꯥꯏꯔꯒ ꯕ꯭ꯔꯣ ꯑꯩꯈꯣꯏꯒꯤ ꯃꯅꯤꯄꯨꯔꯗ ꯍꯧꯖꯤꯛꯀꯥꯟꯁꯦ ꯀꯩꯅꯣ ꯌꯥꯝ ꯇꯧꯔꯤꯗꯅ ꯑ ꯁꯦꯔꯤꯁ ꯋꯥꯟ ꯇꯨ ꯊ꯭ꯔꯤꯒ ꯌꯥꯝ ꯄꯨꯊꯣꯛꯏꯗꯅ꯫
ꯍꯣꯏ
ꯍꯥꯏꯗꯤ ꯃꯥꯒꯤ ꯄꯥꯔꯠ ꯋꯥꯟ ꯁꯝꯅ ꯍꯥꯏꯔꯒ ꯅꯨꯡꯁꯤꯃꯟꯕꯒꯤ ꯍꯥꯏꯕ꯭ꯔꯥ ꯀꯩꯅꯣ ꯂꯩꯗꯥꯏ ꯑꯃ ꯂꯩꯗꯥꯏꯅꯦ꯫
ꯍꯣ ꯅꯨꯡꯁꯤꯕꯩ ꯅꯨꯡꯁꯤꯃꯟꯕꯩ ꯅꯨꯡꯁꯤ ꯀꯩꯁꯨ ꯈꯪꯗꯦ ꯋꯥꯌꯥꯝ ꯂꯩꯕꯅꯦ
ꯑ ꯑꯗꯨꯃꯥꯏꯅ ꯍꯥꯏꯕꯅꯤ ꯍꯖꯤꯛ ꯆꯞ ꯆꯥꯕꯗꯤ ꯑꯩꯖꯨ ꯌꯦꯡꯒꯤꯗꯕꯅꯤꯅ ꯈꯪꯗꯦ ꯑꯗꯨꯒꯨꯝꯕ ꯄꯨꯊꯣꯛꯇꯣꯏ ꯁꯔꯨꯛꯄꯗꯤ ꯑꯗꯨꯃꯥꯏꯅ ꯕ꯭ꯔꯣꯅ ꯍꯥꯏꯕꯔꯣꯝꯗ ꯄꯨ___ ꯊꯣꯛꯑꯒꯗꯤꯀꯣ꯫
ꯍꯣꯏ
ꯀꯥꯟꯅꯒꯅꯦꯕ ꯍꯥꯏꯗꯤ ꯁꯝꯅ ꯍꯥꯏꯔꯒ ꯑꯩꯈꯣꯏꯒꯤ ꯃꯅꯤꯄꯨꯔꯒꯤ ꯀꯩꯅꯣꯁꯦ ꯈꯝꯕ ꯊꯣꯏꯕꯤꯁꯦ ꯍꯥꯏꯔꯒꯗꯤ ꯌꯥꯝꯅ__ ꯂꯞꯀꯤ ꯀꯩꯅꯣꯗꯅꯤ ꯑꯩꯈꯣꯏ ꯃꯅꯤꯄꯨꯔꯒꯤ ꯑꯣꯏꯅꯗꯤ ꯌꯥꯝꯅ ꯀꯩꯅꯣ ꯇꯧꯕ ꯀꯩꯅꯣ ꯑꯃ ꯑꯣꯏꯗꯣꯏꯅꯦꯕ ꯁꯅ ꯍꯥꯏꯗꯤ ꯔꯣꯃꯤꯌꯣ ꯖꯨꯂꯦꯠꯀꯨꯝꯕꯅꯦ ꯍꯥꯏ__ ꯇꯥꯏꯅꯦ ꯃꯅꯤꯄꯨꯔꯒꯤ ꯀꯩꯅꯣꯗꯗꯤ ꯀꯣ꯫
ꯃꯥꯅꯦ
ꯑ ꯑꯗꯨꯝꯅ ꯐꯖꯅ ꯄꯨꯊꯣꯛꯑꯒ ꯑꯗꯨꯃꯥꯏꯅ ꯕ꯭ꯔꯣꯅ ꯍꯥꯏꯔꯤꯕ ꯏꯁꯇꯥꯏꯜꯗꯨꯗ ꯇꯧꯔꯒꯗꯤ ꯑꯩꯈꯣꯏ ꯃꯅꯤ ꯀꯩꯅꯣꯁꯨ ꯃꯃꯤꯡ ꯆꯠꯀꯗꯕꯅꯦ ꯍꯥꯏꯇꯥꯔꯦꯅꯦ ꯑꯗꯣ ꯈꯪꯗꯦ ꯑꯩꯈꯣꯏꯒꯤ ꯃꯅꯤꯄꯨꯔꯒꯤ ꯗꯥꯏꯔꯦꯛꯇꯔꯒꯤ ꯀꯩꯅꯣꯁꯦ ꯑꯗꯨꯝꯕ___ ꯒꯤ ꯀꯩꯅꯣꯁꯦ ꯏꯌꯥꯎ ꯌꯥꯎꯗꯕ꯭ꯔꯥ ꯈꯪꯗꯦ ꯊꯦꯡꯅꯗꯦꯀꯣ ꯑꯩꯈꯣꯏ ꯃꯅꯤꯄꯨꯔꯒꯤꯗꯤ꯫
ꯍꯣꯏ ꯄꯩꯁꯥꯕꯨꯗꯤ ꯆꯪꯒꯅꯤ ꯑꯗꯣ ꯄꯩꯁꯥ ꯄꯥꯏꯕ ꯃꯤ ꯃꯌꯥꯝ ꯂꯩꯌꯦꯕ ꯃꯅꯤꯄꯨꯔꯗ ꯀꯔꯣ ꯀꯔꯣ ꯄꯥꯥꯏꯕ ꯉꯥꯛꯇꯅꯦ ꯂꯩꯅꯩꯁꯦ ꯈꯪꯉꯦꯕ ꯑꯗꯣ ꯃꯣꯏꯅꯁꯨ ꯁꯄꯣꯔꯠ ꯈꯤꯇꯪ ꯄꯤꯕꯤꯔꯗꯤꯀꯣ ꯄꯣꯠꯁꯦ ꯀꯩꯗꯧꯕꯩ ꯉꯝꯃꯣꯏꯗꯣꯏꯅ ꯃꯤ ꯂꯣꯏ ꯉꯝꯅꯔꯒ꯫ ꯏꯟꯗꯁꯇ꯭ꯔꯤ ꯆꯥꯎꯅ ꯂꯩꯁꯤꯅꯦ ꯃꯨ ꯃꯨꯚꯤꯒꯤꯗꯃꯛ꯫ ꯏꯟꯗꯤꯌꯥꯁꯨ ꯑꯃꯔꯣꯝꯗ ꯃꯨꯚꯤꯒꯤꯗꯤ ꯄꯩꯁꯥ ꯊꯤꯅ ꯆꯥꯎꯋꯤ ꯀꯩꯅꯣ꯫ ꯃꯣꯏ ꯋꯥꯊꯤ ꯋꯥꯔꯦꯝ ꯊꯥꯒꯠꯄꯩ ꯋꯥꯅꯤ ꯍꯧꯖꯤꯛꯇ꯫
ꯃꯥꯅꯦ ꯑꯗꯨꯝ ꯌꯥꯕ ꯄꯣꯠꯅꯤꯗ ꯕ꯭ꯔꯣ ꯍꯥꯏꯗꯤ
ꯑꯥ
ꯑꯗꯨꯝ ꯇꯧꯃꯤꯅꯕ ꯌꯥꯕ ꯄꯣꯠꯅꯤꯗ
ꯌꯥꯏꯗ ꯃꯣꯏꯅ ꯈꯨꯊꯥꯡꯗꯣ ꯃꯌꯥꯡꯗꯒꯤ ꯂꯧꯅꯤꯡꯗꯦ ꯍꯥꯏꯇꯥꯔꯁꯨ ꯐꯣꯔꯦꯟ ꯐꯣꯔꯦꯟꯗꯒꯤ ꯂꯧꯕ ꯌꯥꯏꯑꯦꯕ꯫
ꯌꯥꯏ
ꯃꯄꯥꯟꯗꯒꯤ ꯂꯧꯕ ꯌꯥꯏ ꯃꯣꯏꯒꯤ ꯄꯨꯂꯤꯁꯤꯡ ꯏꯁꯇꯥꯏꯜ ꯃꯣꯏꯒꯤ ꯁꯤꯅꯦꯃꯥꯇꯣꯒ꯭ꯔꯥꯐꯤꯛ ꯏꯁꯇꯥꯏꯜ ꯃꯌꯥꯝ ꯑꯃ ꯃꯣꯏꯗꯒꯤ ꯇꯥꯟꯅꯔꯒ ꯏꯁꯀ꯭ꯔꯤꯞꯀ ꯏꯊꯣꯛꯑꯒ ꯈꯣꯠꯂꯒ ꯂꯣꯟꯗꯨ ꯑꯍꯟꯁꯤꯡꯒꯤ ꯂꯣꯟꯒ ꯂꯣꯏꯅ ꯍꯥꯞꯄꯔꯒ ꯄꯣꯠꯇꯨ ꯌꯦꯡꯕ ꯃꯇꯝꯗ ꯑꯦ ꯏꯟꯇꯔꯅꯦꯁꯅꯦꯜ ꯊꯥꯛꯇ ꯎꯍꯟꯕꯤꯗꯣ꯫ ꯒꯦꯝ ꯑꯣꯐ ꯊ꯭ꯔꯣꯟ ꯍꯥꯏꯔꯣ ꯁꯝꯅ ꯅꯠꯇ꯭ꯔꯥ
ꯎꯝ
ꯒꯦꯝ ꯑꯣꯞ ꯊ꯭ꯔꯣꯟꯕꯨ ꯍꯥꯏꯌꯨ ꯅꯠꯇ꯭ꯔꯒꯅ ꯇꯤꯀꯤ ꯕ꯭ꯂꯟꯗꯔꯕꯨ ꯍꯥꯏꯌꯨ꯫ ꯚꯀꯤꯡꯁꯄꯨ ꯍꯥꯏꯌꯣ ꯚꯀꯤꯡꯁꯨ ꯃꯣꯏ ꯅꯣꯔꯋꯦꯒꯤ ꯎꯠꯂꯤꯗꯅ꯫
ꯑꯥ꯫
ꯑꯃꯥꯏꯅ ꯃꯤꯅ ꯐꯠ ꯏꯟꯇꯔꯅꯦꯁꯅꯦꯜ ꯂꯦꯚꯦꯜꯗ ꯐꯠ ꯌꯦꯡꯕ ꯃꯇꯝꯗ ꯑꯦ ꯁꯤ ꯄꯣꯠꯁꯤ ꯅꯨꯡꯉꯥꯏꯅꯤꯀꯣ ꯍꯥꯏꯔꯒ ꯌꯦꯡꯍꯟꯕ ꯄꯣꯠꯇꯨ ꯏꯐꯤꯛꯅꯤꯅ ꯑꯈꯣꯏ ꯀꯃꯇꯗꯁꯨ ꯏ ꯄꯤꯛ ꯏꯁꯇꯣꯔꯤꯅꯤꯅ ꯌꯥꯝ ꯊꯤꯅ ꯋꯥꯔꯤ ꯐꯖꯕ ꯄꯣꯠꯅꯤꯅ ꯌꯥꯅꯦꯕ ꯆꯥꯎꯈꯠꯄ ꯉꯝꯅꯦꯕ꯫
ꯌꯥꯅꯤ ꯌꯥꯅꯤ ꯕ꯭ꯔꯣ ꯀꯅꯒꯨꯝꯕ ꯑꯗꯨꯝ ꯊꯕꯛ ꯇꯧꯔ ꯂꯣꯏꯔ ꯐꯖꯅ ꯅꯝꯕ ꯅꯦꯠꯐꯂꯤꯛꯁꯀꯨꯝꯕ ꯀꯩꯅꯣꯒꯨꯝ ꯊꯥꯗꯣꯛꯑꯒ ꯀꯣ꯫
ꯃꯥꯅꯤ꯫
ꯑꯗꯨꯝ ꯌꯥꯅꯤ ꯑꯗꯨꯝ ꯌꯥꯗꯤ ꯌꯥꯄꯣꯠꯅꯤꯗ ꯕ꯭ꯔꯣ ꯍꯥꯏꯗꯤ ꯀꯩꯅꯣ ꯇꯧꯔꯒ ꯑꯩꯈꯣꯏ ꯃꯅꯤꯄꯨꯔꯒꯤꯗꯁꯨ ꯍꯥꯏꯗꯤ ꯑꯍꯩꯕ ꯑꯗꯨꯝ ꯂꯩꯇꯕꯗꯨ ꯗ ꯍꯥꯏꯗꯤ ꯕꯤ ꯑꯦꯐ ꯑꯦꯛꯁꯀ ꯐꯖꯅ ꯁꯤꯖꯤꯟꯅꯔꯒ ꯀꯣ ꯁꯤꯅꯔꯤꯒꯁꯦ ꯐꯖꯅ ꯀ꯭ꯔꯤꯌꯦꯠ ꯇꯧꯔꯒ ꯑꯗꯨꯝ ꯌꯥꯗꯤ ꯌꯥꯔꯤ ꯄꯣꯠꯅꯤꯗ ꯍꯥꯏꯗꯤ ꯈꯪꯗꯦ ꯑꯩꯈꯣꯏꯒꯤ ꯀꯩꯅꯣꯁꯦ ꯍꯥꯏꯇꯥꯔꯦ ꯑꯩꯈꯣꯏꯒꯤ ꯃꯅꯤꯄꯨꯔꯒꯤ ꯍꯤꯁꯇ꯭ꯔꯤꯁꯦ ꯁꯦꯡꯅ ꯍꯥꯢꯔꯒꯗꯤ ꯈꯪꯕ ꯋꯥꯠꯄꯔꯥ ꯑꯃꯗꯤ ꯇꯧꯋꯦꯕ ꯑꯩꯈꯣꯏꯒꯤ ꯃꯩꯇꯩ ꯃꯆꯥꯁꯦ
ꯎꯝ
ꯍꯥꯏꯗꯤ ꯇꯁꯦꯡꯅ ꯃꯥꯒꯤ ꯀꯩꯅꯣꯁꯦ ꯑꯥꯏꯗꯦꯟꯇꯤꯇꯤ ꯍꯥꯏꯒꯗ꯭ꯔꯥ ꯃꯥꯒꯤ ꯀꯩꯅꯣꯗꯨ ꯇ꯭ꯔꯦꯗꯤꯁꯟꯗꯨꯒꯤ ꯀꯩꯅꯣꯁꯦ ꯈꯪ ꯇꯥꯔꯒꯗꯤ ꯕ꯭ꯔꯣ ꯅꯍꯥꯟꯅ ꯇꯧꯔꯛꯄꯁꯨ ꯌꯥꯏ ꯅꯧꯗꯤ ꯇꯧꯋꯤ ꯑꯗꯨꯢ ꯑꯣꯏꯇꯥꯔꯒꯁꯨ ꯌꯥꯝ ꯀꯩꯅꯣ ꯑꯣꯏꯅ ꯇꯧꯕ ꯃꯑꯣꯡꯗꯗꯤ ꯇꯧꯗꯦꯕ ꯑꯈꯣꯏ ꯃꯅꯤꯄꯨꯔꯒꯤ ꯀꯩ ꯍꯥꯏꯅꯤ ꯑꯈꯣꯏꯒꯤ ꯑꯁ ꯃꯩꯇꯩꯒꯤ ꯀꯩꯅꯣ ꯍꯥꯏꯒꯗ꯭ꯔꯥ
ꯍꯣꯏ ꯍꯟꯗ꯭ꯔꯦꯗꯠꯇ ꯍꯟꯗ꯭ꯔꯦꯗ ꯑꯩꯅ ꯁꯤ ꯄꯣꯠꯁꯦ ꯀꯟꯐꯥꯝ ꯇꯥꯔꯦ ꯁꯤ ꯀꯜꯆꯔꯁꯦ ꯀꯟꯐꯥꯝ ꯇꯥꯔꯦ ꯍꯥꯏꯕꯗꯨ
ꯑꯥ
ꯀꯩꯅꯣꯗꯨꯅ ꯃꯔꯛꯇꯁꯨ ꯃꯌꯥꯡ ꯀꯩꯅꯣꯒꯤ ꯁꯥꯟꯇꯤꯗꯥꯁ ꯒꯣꯁꯥꯢꯒꯤ ꯏꯐꯦꯛ ꯂꯩꯒ꯭ꯔꯦꯗ
ꯍꯥ
ꯑꯗꯨꯗꯨꯅ ꯁꯣꯢꯕꯅꯦ